ꯍ ꯑ ꯑꯣ ꯀꯩꯗꯧꯔꯝꯃꯤꯅꯣ ꯑꯩ ꯁꯨꯝ ꯂꯩꯔꯝꯃꯤꯅꯦ
ꯀꯩ ꯇꯥ ꯊꯣꯡꯕ ꯂꯣꯏꯕ ꯉꯥꯏꯕ ꯑꯣꯏꯅ ꯁꯨꯝ ꯐꯝꯃꯤ ꯃꯄꯥꯟꯗ ꯍꯪꯆꯤꯂꯥꯡꯉꯤ
ꯑꯣ ꯁꯁ ꯗ꯭ꯔꯤꯌꯦ ꯊꯣꯡꯉꯤ ꯌꯥꯝ ꯀꯟꯅ ꯑꯩꯈꯣꯏꯁꯨ
ꯀꯔꯤ ꯌꯦꯟꯁꯥꯡ ꯊꯣꯛꯑꯕ
ꯈꯪꯗꯦꯅꯦ ꯑꯩꯁꯨ ꯀꯤꯆꯟꯗ ꯆꯪꯗꯕꯅꯤꯅ ꯈꯪꯗ꯭ꯔꯦ ꯑ ꯗꯥꯏ ꯀꯃꯥꯏꯅ ꯇꯧꯒꯦ ꯋꯦꯗꯔꯗꯨꯕꯨꯣ ꯍꯥꯏꯗꯤ ꯅꯣꯡꯃ ꯇꯥꯕ꯭ꯔꯣ
ꯑꯗꯩ ꯅꯨꯡꯗꯥꯡ ꯈꯨꯗꯤꯡꯒꯤꯗꯤ ꯅꯣꯡ ꯁ꯭ꯋꯥꯏꯗꯕꯤ ꯇꯥꯔꯦ ꯑꯌꯨꯛ ꯅꯨꯡꯊꯤꯟꯗꯤ ꯄꯥꯛ ꯇꯥꯗꯦꯕꯀꯣ ꯅꯨꯡꯁꯥ ꯁꯥꯕꯁꯨ ꯌꯥꯎꯋꯤ ꯑꯗꯩꯗꯤ ꯅꯣꯡ ꯃꯪꯕꯁꯨ ꯌꯥꯎꯏꯤ ꯑꯌꯨꯛꯛꯇꯤꯟ ꯑꯗꯨꯒ ꯅꯨꯡꯗꯥꯡꯁꯤ ꯑꯗꯨꯝ ꯁꯣꯏꯗꯕꯤ ꯇꯥꯔꯦ ꯍꯧꯖꯤꯛꯁꯨ ꯇꯥꯔꯒ ꯍꯥꯡꯈꯤꯗ ꯉꯥꯏꯔꯤ
ꯑꯃꯔꯣꯝꯗꯗꯤ ꯐꯩꯅꯦꯀꯣ ꯅꯣꯡ ꯇꯥꯕꯗꯨꯅ
ꯅꯣꯡ ꯇꯥꯕꯁꯦ ꯐꯩ ꯐꯕꯗꯤ ꯅꯨꯡꯗꯥꯡ ꯇꯥꯕꯅꯤꯀꯣ ꯑꯌꯨꯛꯇꯗꯤ ꯇꯥꯔꯗꯤ ꯆꯠꯇꯊꯣꯛ ꯆꯁꯤ ꯅꯨꯡꯉꯥꯏ ꯠꯇꯦꯗꯅ ꯑꯗꯩ ꯅꯣꯡ ꯇꯥꯕ꯭ꯔꯣ
ꯅꯣꯡꯁꯦ ꯇꯥꯒꯦ ꯇꯥꯒꯦ ꯇꯧꯔ ꯁꯨꯡꯇꯥ ꯇꯥꯗꯕꯤꯅꯦ ꯑꯩꯈꯣꯏ ꯁꯤꯗꯅ ꯑꯃꯨꯛ
ꯎ ꯑ ꯍꯧꯖꯤꯛ ꯀꯥꯂꯦꯟ ꯊꯥ ꯅꯠꯇ꯭ꯔꯣ ꯅꯣꯡꯇꯥꯥ ꯃꯇꯝꯗꯅꯦ
ꯩ ꯅꯣꯡꯖꯨꯊꯥ ꯑꯣꯏꯔꯛꯄ ꯌꯥꯔꯦ ꯀꯩꯅꯣ ꯍꯥꯏꯗꯤ ꯂꯧ ꯂꯤꯡꯕ ꯈꯣꯠꯄ ꯇꯥꯏꯃꯤꯡ ꯅꯠꯇ꯭ꯔꯗꯤ ꯊꯦꯡꯗꯣꯏꯅꯤ ꯀ ꯃꯃꯥꯡ ꯃꯃꯥꯡ ꯆꯍꯤꯗꯒꯗꯤ ꯁꯤ ꯇꯥꯏꯃꯤꯡꯁꯤꯗ ꯂꯣꯡ ꯑꯗꯨꯝ ꯇꯥꯕꯅꯦꯕ
ꯑꯗ ꯀ ꯒꯝꯅꯤ ꯇ ꯑꯥꯟ
ꯌꯥꯝ ꯌꯥꯝ ꯇꯥꯗ꯭ꯔꯦ ꯇꯧꯔꯤꯁꯤ
ꯎꯝ ꯑꯗꯩꯗꯤ ꯂꯧ ꯍꯧꯖꯤꯛ ꯂꯧ ꯎꯕ ꯍꯧꯕ ꯃꯇꯝ ꯑꯣꯏꯔꯕꯅꯦ ꯖꯨꯟ ꯖꯨꯂꯥꯏ ꯁ꯭ꯋꯥꯏꯗ ꯑꯣꯏꯕ꯭ꯔꯣ
ꯅꯦ ꯂꯧ ꯂꯧ ꯈꯣꯏꯕ ꯍꯧꯕ ꯍꯥꯏꯕ ꯑꯃ ꯂꯩꯗꯅ ꯑꯃ ꯍꯧꯐꯨꯟꯅꯕ ꯑꯃ ꯑꯃ ꯇꯦꯛꯇꯔꯒ ꯇꯧꯔ ꯇꯧꯕꯤꯗꯣ ꯑꯗꯨ ꯑꯗꯨ ꯇꯧ ꯃꯇꯝꯅꯦꯕ ꯍꯧꯖꯤꯛꯁꯦ ꯑꯗꯣ ꯐꯪꯗꯦ ꯍꯧꯖꯤꯛꯐꯥꯎ ꯅꯣꯡ ꯇꯥꯗꯦ ꯃꯦ ꯑꯗꯩꯕꯨ ꯍꯧꯅꯕꯅꯤꯗ ꯍꯧꯖꯤꯛꯇꯛ ꯖꯨꯟꯕꯨ ꯂꯣꯏꯁꯤꯜꯂꯛꯀꯗꯧꯔꯦ
ꯍꯣꯏꯅꯦ ꯂꯧ ꯍꯥꯏꯔꯒ ꯁ꯭ꯋꯥꯏꯒꯤ ꯆꯦꯡꯁꯤꯗꯤ ꯑꯩꯈꯣꯏꯒꯤ ꯀꯔꯤ ꯍꯥꯏꯅꯤ ꯅꯞꯁꯟꯅꯗꯕꯤ ꯆꯦꯡ ꯑꯩꯈꯣꯏꯁ ꯃꯅꯤꯄꯨꯔꯗꯗꯤ ꯆꯦꯡꯗꯨꯁꯨ ꯑꯗꯨꯝ ꯊꯣꯛ ꯂ ꯍ ꯑꯣꯏꯗꯅ
ꯑꯥ
ꯑꯩꯈꯣꯏ ꯅꯨꯡ ꯃꯆꯥ ꯃꯆꯥ ꯅꯨꯡꯖꯦꯡ ꯃꯀꯨꯞ ꯃꯀꯨꯞ ꯆꯥꯕ ꯃꯥꯟꯅꯩꯌꯦ ꯆꯦꯡ ꯃꯔꯨꯗꯨꯁꯨ ꯆꯥꯎꯗꯦ ꯑꯗꯨꯒ ꯄꯤꯊꯣꯛ ꯄꯤꯊꯣꯛ ꯦꯛ ꯑꯅꯤꯗꯅ ꯅꯞꯁꯣ ꯑꯝꯇ ꯅꯞꯁꯤꯟꯅꯗꯕ ꯄꯔꯥꯞ ꯄꯔꯥ ꯂꯥꯎꯑꯣ ꯑ ꯁꯥꯐꯗꯖꯨ ꯃꯍꯥꯃꯤ ꯌꯥꯎ ꯇꯗ ꯇ ꯑꯗꯨ
ꯑꯖ ꯑꯔꯝ ꯃꯅꯦ
ꯉꯁꯥꯏ ꯑꯦꯝꯖꯤ ꯌꯨꯒꯤ ꯐꯣꯝ ꯊꯥꯖꯤꯟꯕ ꯆꯠꯀꯅꯤꯒ ꯍꯥꯏꯗ ꯀꯩ ꯀꯩ ꯀꯃꯥꯏꯅ ꯇꯧꯕꯅꯣ ꯑꯗꯨꯅ
ꯑꯦꯝ ꯌꯨꯒꯤꯗꯣ ꯀꯩꯅꯣꯅꯦ ꯁꯨꯃꯥꯏꯅ ꯇꯧꯕꯅꯦ ꯀꯣꯆꯤꯡ ꯑꯃꯈꯛꯀꯤꯅꯦꯕꯀꯣ ꯃꯣꯏꯒꯤ ꯀꯩꯅꯣꯅ ꯑꯦꯝ ꯌꯨꯒꯤ ꯃꯤꯅ ꯁꯤꯟꯕꯅꯦꯕ ꯑꯩꯈꯣꯏꯒꯤ ꯀꯣꯆꯤꯡꯁꯤꯗ ꯑꯩꯈꯣꯏꯅ ꯐ꯭ꯔꯤꯗ ꯇꯝꯕ ꯌꯥꯗꯣꯏꯅꯦꯕ ꯀꯩ ꯀꯣꯆꯤꯡꯅꯣ ꯍꯥꯏꯕ ꯀꯥꯟꯗ ꯑꯦꯝ ꯄꯤ ꯑꯦꯁ ꯁꯤꯒꯨꯝꯕ ꯌꯨ ꯄꯤ ꯑꯦꯁ ꯁꯤꯒꯨꯝꯕ ꯊꯥꯅꯤꯡꯕ ꯃꯤꯒꯤ ꯀꯣꯆꯤꯡꯅꯦꯕ ꯑꯗꯨꯒ ꯕꯦꯡꯀꯤꯡꯒꯤꯁꯨ ꯂꯩꯀꯣ ꯕꯦꯡꯀꯤꯡꯒꯤꯁꯨ ꯕꯦꯡꯀꯤꯡꯒꯤꯁꯨ ꯂꯩ ꯆꯞ ꯃꯥꯟꯅꯩ ꯑꯗꯨꯗꯣ ꯑꯩꯈꯣꯏꯅ ꯃꯣꯏ ꯑꯩꯈꯣꯏ ꯑꯦꯛꯖꯥꯝ ꯑꯃ ꯍꯥꯟ ꯊꯥꯅꯤꯕ ꯍꯧꯖꯤꯛ ꯀꯣꯆꯤꯡꯁꯤ ꯌꯥꯎꯒꯦ ꯍꯥꯏ ꯇꯥꯔꯗꯤ ꯑꯗꯨ ꯑꯗꯨꯒꯤ ꯐꯣꯟꯝ ꯊꯥꯗꯟꯗꯣꯏꯅꯦꯕ ꯅ ꯆꯠꯂꯤꯗꯣ
ꯑꯣ ꯃꯤ ꯀꯌꯥ ꯂꯧꯗꯣꯏꯕ
ꯃꯤꯁꯦ ꯁꯚꯦꯟꯇꯤ ꯃꯨꯛꯇꯪ ꯂꯧꯗꯣꯏꯅꯦꯕ
ꯑꯣ ꯑꯦꯛꯖꯥꯝ ꯊꯥꯔꯛꯑ ꯈꯟꯕꯗꯨ ꯀꯩꯅꯣ ꯇꯧꯕꯩ ꯋꯥꯅꯦꯕ ꯏꯁꯀꯣꯂꯥꯔꯁꯤꯞꯀꯤꯇꯪ ꯍꯥꯏ
ꯍꯣꯏ ꯍꯣꯏ ꯍꯣꯏ ꯈꯜꯂꯦꯗꯅ ꯑꯗꯨꯒ ꯀꯣꯆꯤꯡꯁ ꯌꯥꯎꯕ ꯐꯪꯗꯣꯏꯅꯦ ꯆꯍꯤ ꯑꯃꯒꯤ ꯑꯗꯨꯒ ꯊꯥ ꯈꯨꯗꯤꯡꯒꯤ ꯂꯤꯁꯤꯡ ꯃꯔꯤ ꯃꯔꯤ ꯐꯪꯗꯣꯏꯅꯦꯕ ꯏꯁꯇꯥꯏꯄꯦꯟ ꯑꯣꯏꯅ
ꯑ ꯂꯤꯁꯤꯡ ꯃꯔꯤꯁꯨ ꯐꯪꯗꯣꯏꯕ ꯆꯍꯤ ꯑꯃꯁꯨ ꯐ꯭ꯔꯤꯗ ꯂꯥꯏꯔꯤꯛ ꯇꯝꯗꯣꯏꯕ
ꯍꯣꯏ ꯐ꯭ꯔꯤꯗ ꯑꯗꯨꯒ ꯍꯧꯖꯤꯛꯀꯤꯁꯦ ꯀꯣꯆꯤꯡꯁꯦ ꯑꯩꯈꯣꯏꯒꯤ ꯄꯨꯗꯧ ꯇꯧꯁꯕ ꯅꯠꯇꯦꯕ ꯃꯣꯏ ꯁꯦꯟꯇ꯭ꯔꯦꯜꯒꯤ ꯃꯤꯅ ꯇꯧꯕꯅꯦꯕ ꯑꯗꯨꯅ ꯃꯦꯠꯇꯁꯨ ꯈꯜꯂꯦꯕꯀꯣ ꯍꯥꯏꯗꯤ ꯁ꯭ꯋꯥꯏꯗ ꯑ ꯑꯗꯨꯩꯗꯅ ꯑꯩꯗꯤ ꯀꯩꯅꯣ ꯇꯧꯕ ꯀꯔꯞꯁꯟ ꯑꯗꯨꯗ ꯑꯝꯇ ꯌꯥꯎꯗꯦꯕ
ꯁꯦꯟꯇꯦꯜꯒꯤ ꯄꯨꯛ ꯃꯤꯅ ꯇꯧꯗꯣꯏꯔꯤꯅꯀꯣ
ꯍꯣꯏ
ꯑ ꯅꯣꯏ ꯑꯦꯝ ꯄꯤ ꯑꯦꯁ ꯁꯤ ꯌꯨ ꯄꯤ ꯑꯦꯁ ꯁꯤ ꯁꯤ ꯊꯥꯅꯤ ꯈꯣꯠꯅꯤ ꯍꯥꯏꯁꯦ ꯃꯣꯏꯒꯤ ꯀꯩꯅꯣ ꯇꯧꯗꯣꯏꯔꯕ ꯑꯗꯨ ꯈꯟꯈ꯭ꯔꯕꯣ ꯑꯣꯖꯥꯒꯅ ꯇꯥꯛꯇꯔꯥ ꯅꯠꯇ꯭ꯔꯒ ꯑꯗꯨ
ꯑ ꯑꯗꯨꯝꯕꯁꯨ ꯀꯣ ꯍꯣꯏ ꯍꯣꯏ ꯑꯗꯨꯝꯕꯁꯨ ꯀꯧꯋꯦ ꯍꯥꯏꯕꯅꯦꯕꯀꯣ ꯑꯩꯗꯤ ꯌꯞ ꯄꯦ ꯁꯤꯗꯤ ꯇ꯭ꯔꯥꯏ ꯇꯧꯔ ꯑꯦꯝ ꯄꯤ ꯑꯦꯁ ꯁꯤꯒꯤ ꯑꯣꯏꯅ ꯈꯔ ꯂꯥꯛꯑꯅꯤ ꯍꯥꯏꯔꯅꯤꯅꯤ ꯁꯤꯗ ꯌꯥꯝ ꯀꯥ ꯍꯦꯟꯅ ꯃꯥꯏ ꯂꯦꯚꯦꯜꯒꯤ ꯌꯥꯝ ꯀꯥ ꯍꯦꯟꯅ ꯂꯨꯕ ꯑꯣꯏꯗꯦꯕ ꯈꯪꯕ꯭ꯔꯥ ꯍꯥꯏꯗꯤ ꯑꯩꯈꯣꯏꯁꯨ ꯑꯗꯨꯝ ꯑꯩꯈꯣꯏꯒꯤ ꯁꯤꯚꯤꯜ ꯁꯥꯔꯚꯤꯁ ꯀꯩꯅꯣꯒꯤ ꯑꯦꯛꯖꯥꯝ ꯑꯗꯨꯝ ꯊꯥꯕ ꯀꯝꯄꯤꯇꯤꯤꯚ ꯑꯦꯝ ꯈꯤ ꯊꯥꯕꯅ ꯈꯪꯉꯦꯕꯀꯣ ꯑꯗꯨꯅ ꯈꯤꯇꯪ ꯁ ꯅꯣꯂꯦꯖꯦ ꯒ꯭ꯌꯥꯟ ꯇꯥꯗꯦ ꯑꯃ ꯃꯊꯪ ꯃꯊꯪ ꯄꯣꯡꯌꯦꯡꯗꯤ ꯌꯦꯡꯕ ꯑꯗꯨꯝ ꯇꯧꯔꯤꯁꯦ
ꯑꯗꯨꯒ ꯑꯩꯈꯣꯏꯒꯤ ꯍꯧꯖꯤꯛꯀꯤ ꯑꯦꯝ ꯄꯤ ꯑꯦꯁ ꯁꯤ ꯑꯦꯛꯖꯥꯝ ꯊꯥꯕ ꯍꯥꯏꯁꯦ ꯃꯣꯏꯗꯤ ꯑꯦꯛꯖꯥꯝꯁꯦ ꯀꯔꯝꯕ ꯊꯥꯒꯨꯝꯕꯗ ꯇꯧꯒꯦ
ꯊꯥꯖꯤꯔꯣ
ꯎ ꯑꯩꯈꯣꯏ ꯑꯩꯈꯣꯏꯒꯤ ꯁꯦꯟꯇ꯭ꯔꯦꯜꯒꯤ ꯑꯣꯏꯅ ꯍꯥꯏꯔꯒꯅ ꯑꯩꯈꯣꯏ ꯑꯦꯁ ꯑꯦꯁ ꯁꯤꯒꯨꯝꯕꯁꯤꯅ ꯑꯃꯨꯛ ꯑꯩꯈꯣꯏꯒꯤ ꯖꯨꯂꯥꯏ ꯑꯥꯒꯁ ꯁ꯭ꯋꯥꯏꯗꯁꯨ ꯇꯧꯋꯤꯗꯅ ꯑꯗꯨꯃꯥꯏꯅ ꯑꯦꯝ ꯄꯤ ꯑꯦꯁ ꯁꯤꯒꯤꯗꯤ ꯃꯣꯏꯗꯤ ꯀꯔꯝ ꯀꯥꯟꯗ ꯇꯧꯒꯦ
ꯃꯣꯏ ꯃꯇꯝꯁꯦ ꯐꯤꯛꯁ ꯑꯣꯏꯗꯦꯕ ꯍꯥꯏꯗꯤ ꯀꯔꯝ ꯀꯥꯟꯗꯕꯨ ꯀꯧꯔꯛꯀꯗꯣꯏꯅꯣ ꯍꯧꯖꯤꯛ ꯆꯍꯤ ꯈꯨꯗꯤꯡꯒꯤꯁꯨ ꯀꯧ ꯍꯧꯗꯦꯅꯇꯦꯁꯤꯒꯤꯗ ꯆꯍꯤ ꯃꯉꯥ ꯇꯔꯨꯛ ꯍꯥꯏꯗꯤ ꯃꯃꯥꯡꯒꯤ ꯍꯟꯗꯛ ꯑꯦꯝ ꯄꯤ ꯑꯦꯁ ꯁꯤ ꯐꯥꯎꯋꯦ ꯑꯦꯝ ꯄꯤ ꯑꯦꯁ ꯁꯤ ꯑꯦꯛꯖꯥꯝ ꯍꯥꯏꯗꯣꯛꯦꯅ ꯇ꯭ꯋꯦꯟꯇꯤ ꯇꯨꯗ ꯊꯥꯈꯤꯕ ꯑꯦꯛꯖꯥꯝꯅꯦꯕ ꯑꯗꯨꯗꯤ ꯀꯨꯏꯒꯗ꯭ꯔꯥ ꯍꯧꯖꯤꯛ ꯇꯨ ꯊꯥꯎꯟ ꯇ꯭ꯋꯦꯟꯇ ꯁꯤꯛꯁꯇ ꯍꯥꯏꯗꯣꯛꯏꯅꯦ ꯑꯗꯨꯅ
ꯑꯗꯨꯅ ꯇꯥꯛꯄꯗꯤ ꯍꯧꯖꯤꯛꯁꯦ ꯑꯦꯝ ꯄꯤ ꯑꯦꯁ ꯁꯤꯒꯤ ꯑꯦꯛꯖꯥꯝꯁꯤ ꯀꯔꯝ ꯀꯥꯟꯗ ꯂꯥꯛꯀꯅꯤꯁꯦ ꯍꯥꯏꯕ ꯉꯝꯗꯦꯅꯦ
ꯑ ꯍꯟꯗꯛꯀꯤꯁꯦ ꯑꯃꯨꯛ ꯂꯥꯛꯀꯅꯤ ꯍꯥꯏꯕꯒꯤ ꯃꯃꯤ ꯑꯃ ꯂꯥꯛ ꯇꯨ ꯊꯥꯎꯖꯟ ꯇ꯭ꯋꯦꯟꯇꯤ ꯁꯚꯦꯟꯗ ꯑꯗꯨ ꯑꯗꯨ ꯅꯅꯤ ꯑꯩꯅ ꯆꯠꯁꯗ ꯑꯥ ꯑꯗꯨꯒꯤꯅꯦ ꯑꯣꯏꯅ ꯄ꯭ꯔꯤꯄꯦꯔꯦꯁꯟ ꯇꯧ ꯍꯥꯏꯗꯤ ꯑꯩꯈꯣꯏꯅ ꯁꯤ ꯇ꯭ꯤ ꯁꯚꯦꯟ ꯇꯧ ꯄꯨꯈ꯭ꯔ ꯃꯇꯨꯡ ꯀꯔꯝ ꯀꯥꯟ ꯀꯧꯔꯛꯀꯣꯏꯣꯪꯕ ꯅꯠꯇ꯭ꯔꯦꯕ ꯑꯩꯈꯣꯏ ꯆꯍꯤ ꯑꯦꯁ ꯕꯥꯔ ꯇꯦꯟꯈꯤꯕꯁꯨ ꯌꯥꯏꯑꯕ ꯃꯊꯪ ꯀꯧꯔꯛꯄꯗꯤ ꯑꯗꯨꯅ ꯆꯥꯟꯁꯨ ꯑꯃꯨꯛꯇꯪ ꯍꯥꯏꯇꯥꯅꯦ
ꯑꯗꯣ ꯃꯣꯏꯒꯤ ꯅꯣꯏꯅ ꯍꯧꯖꯤꯛꯀꯤ ꯐꯣꯝ ꯊꯥꯖꯤꯜꯂꯤꯁꯦ
ꯎꯝ
ꯑꯩ ꯑꯦꯛꯖꯥꯝꯁꯦ ꯑꯩꯈꯣꯏꯒꯤ ꯀꯝꯄ꯭ꯌꯨꯇꯔ ꯕꯦꯁ ꯇꯧꯗꯣꯏꯔꯥ ꯅꯠꯇ꯭ꯔꯒꯅ ꯑꯩꯈꯣꯏꯒꯤ ꯑꯣ ꯑꯦꯝ ꯑꯥꯔ ꯁꯤꯠ ꯇ ꯄꯤꯊꯣꯛꯑꯒ ꯇꯧꯕ ꯑꯦꯛꯖꯥꯝ ꯑꯣꯏꯗꯣꯏꯔꯥ ꯀꯃꯥꯏꯅ ꯇꯧꯕꯣꯏꯅꯣ
ꯑ ꯑꯩꯈꯣꯏꯒꯤ ꯍꯧꯖꯤꯛꯀꯤ ꯑꯋꯥꯔ ꯃꯥꯔ ꯁꯤꯞ ꯉꯥꯛꯇꯅꯦ ꯍꯧꯖꯤꯛ ꯇꯧꯗꯣꯏꯁꯤꯗꯤ ꯚ ꯍꯥꯏꯗꯤ ꯥꯏꯟ ꯉꯥꯛꯇꯅꯦꯕ ꯍꯥꯏꯗꯤ ꯀꯣꯆꯤꯡꯒꯤꯁꯤꯗꯤ ꯑꯗꯨꯒ ꯑꯦꯝ ꯕꯤ ꯑꯦꯁ ꯁꯤꯒꯤꯁꯨ ꯀꯩꯅꯣ ꯃꯥꯔꯁꯤꯌꯦꯦꯜ ꯑꯥꯔꯠꯇꯅꯦ ꯃꯅꯤꯄꯨꯔꯗ ꯇꯧꯕꯁꯤꯡꯗꯣ ꯑꯗꯨꯕꯨ ꯈꯪꯗꯦ ꯍꯟꯗꯛꯁꯦ ꯑꯦꯁ ꯑꯦꯁ ꯁꯤ ꯀꯥꯏꯅ ꯂꯥꯛꯈ꯭ꯔꯦ ꯑꯗꯨꯅ ꯃꯅꯤꯄꯨꯔꯒꯤ ꯑꯣꯏꯅ ꯈꯪꯍꯧꯕ꯭ꯔꯥ ꯑꯥ ꯑꯦꯁ ꯑꯦꯁ ꯁꯤ ꯑꯩꯈꯣꯏ ꯍꯣꯏ ꯃꯅꯤꯄꯨꯔꯒꯤꯅ ꯑꯦꯁ ꯑꯦꯁ ꯁꯤ ꯂꯩꯌꯦꯕ ꯑꯦꯁ ꯑꯦꯁ ꯁꯤ ꯑꯦꯁ ꯑꯦꯁ ꯁꯤ ꯗꯤꯄꯥꯔꯠꯃꯦꯟꯇ ꯕꯨꯡꯆꯥꯥ ꯑꯩꯈꯣꯏ ꯐ꯭ꯔꯦꯟꯒꯤ ꯂꯣꯏ ꯊꯥꯕ ꯆꯠꯄꯅꯦꯕ ꯈꯪꯕ꯭ꯔꯥ
ꯎꯝ
ꯍꯣꯏ ꯆꯠꯄꯅꯤ ꯑ ꯑꯗꯨ
ꯃꯣꯏ ꯃꯌꯥꯝ ꯃꯔꯛꯇ ꯈꯟꯕ ꯈꯣꯠꯄꯗꯤ ꯌꯥꯎꯕ꯭ꯔꯥ ꯀꯃꯥꯏꯅ ꯇꯧꯋꯤ
ꯑꯗꯨꯗꯤ ꯌꯥꯎꯗꯦ ꯑ ꯑꯦꯝ ꯇꯤ ꯑꯦꯁꯀꯤ ꯁ ꯁꯤ ꯑꯦꯝ ꯇꯤ ꯑꯦꯁꯀ ꯂꯥꯛꯈ꯭ꯔꯕꯅꯤ ꯃꯅꯤꯄꯨꯔꯒꯤ ꯑꯣꯏꯅ
ꯎꯝ
ꯑꯗꯨꯅꯦ ꯑꯗꯨꯅ ꯑꯩꯈꯣꯏ ꯃꯣꯏꯅ ꯑꯗꯨꯗ ꯊꯥ ꯑꯗꯨꯝꯕꯗ ꯑꯗꯨ ꯀꯝꯄ꯭ꯌꯨꯇꯔ ꯕꯦꯁꯁꯤꯡꯗꯅꯦ ꯑꯦꯁ ꯑꯦꯁ ꯁꯤ ꯍꯥꯏꯔꯗꯤ ꯑꯗꯨꯅ ꯑꯗꯨ ꯑꯣꯏꯔ ꯈꯪꯗꯦ ꯑꯦꯝ ꯄꯤꯁ ꯁꯤ ꯑꯦꯝ ꯄꯤꯁ ꯁꯤꯗꯤ ꯃꯤꯁꯥꯒꯤ ꯔꯤꯇꯟ ꯈꯔꯎꯋꯦꯗꯅ ꯅꯪ
ꯁꯣ ꯇꯨ ꯊꯥꯎꯖꯟ ꯇ꯭ꯋꯦꯟꯇꯤ ꯁꯚꯦꯟ ꯍꯥꯏ ꯇꯥꯔꯒꯗꯤ ꯊꯥꯖꯤꯟꯕ ꯌꯥꯏꯅꯦ ꯑꯗꯨꯗꯤ ꯊꯥꯖꯟ ꯇꯥꯔꯦ ꯂꯥꯛꯇꯥ ꯑꯒꯔꯗꯤꯟꯒꯤ ꯁꯤꯖꯦ
ꯍꯣꯏ ꯄ꯭ꯔꯤꯄꯦꯔꯦꯁꯟ ꯑꯗꯨ ꯌꯥꯏꯌꯦ ꯀꯩꯁꯣꯏꯅ ꯂꯨꯗꯦ ꯍꯥꯏꯌꯦꯕꯀꯣ ꯍꯧꯖꯤꯛ ꯑꯣꯞꯁꯅꯦꯜꯁꯨ ꯌꯥꯎꯗ꯭ꯔꯦꯕ ꯃꯇꯝ ꯑꯃꯗ ꯑꯩꯈꯣꯏꯗꯤ ꯑꯣꯞꯁꯅꯦꯜ ꯍꯥꯏꯗꯤ ꯑꯩꯈꯣꯏꯅꯒ ꯃꯥꯁꯇꯔꯒꯨꯝꯕꯗ ꯂꯧꯔꯛꯄ ꯕꯤ ꯑꯦꯁ ꯁꯤꯒꯨꯝꯕꯗ ꯂꯧꯔꯛꯄꯗꯣ ꯑꯗꯣ ꯑꯩꯈꯣꯏꯅ ꯂꯧꯔꯒ ꯊꯥꯅꯩꯌꯦꯕ ꯍꯥꯏꯗꯤ ꯑꯗꯨꯗꯅꯦꯕ ꯐꯔꯌꯥꯝ ꯇꯥꯏꯏꯁꯦ ꯍꯥꯏꯗꯤ ꯑꯩꯈꯣꯏꯗꯤ ꯕꯤ ꯑꯦꯁ ꯁꯤꯒꯨꯝꯕ ꯥꯁꯇꯔꯒꯨꯝꯕꯁꯤꯗꯤ ꯇꯁꯦꯡꯅ ꯄꯥꯁꯇꯧ ꯇꯧꯅꯕꯅ ꯊꯥꯔꯛꯑꯕꯅꯤꯅ ꯑꯩꯈꯣꯏꯗꯤ ꯀꯩꯁꯨ ꯍꯦ ꯈꯟꯖꯤꯜꯂꯨꯗ꯭ꯔꯦꯅꯀꯣ ꯑꯗꯣ ꯃꯇꯝꯗꯨꯗꯗꯤ ꯑꯣꯞꯁꯅꯦꯜꯗ ꯂꯧꯗꯕ ꯌꯥꯗꯦꯕ ꯑꯗꯣ ꯍꯧꯖꯤꯛ ꯇꯤꯑꯣꯁꯅꯦꯜ ꯍꯥꯏꯕ ꯑꯃ ꯂꯩꯇ꯭ꯔꯦ ꯑꯗꯨꯅ ꯑꯩꯈꯣꯏꯗ ꯆꯥꯟꯁ ꯌꯥꯝ ꯂꯩꯕ ꯍꯥꯏꯇꯥꯔꯦ ꯑꯗꯨꯝ ꯑꯩꯣꯏꯒꯤ ꯁꯤꯁꯦ ꯑꯗꯨꯅ ꯂꯩꯗꯅꯀꯣ ꯔꯤꯖꯅꯤꯡ ꯒ꯭ꯔꯥꯃꯔ ꯃꯦꯠꯁ ꯑꯅ ꯑꯗꯨ ꯑꯗꯨ ꯃꯣꯏ ꯃꯔꯤꯗꯨ ꯑꯃꯒ ꯂꯩ
ꯑꯩꯅ ꯈꯟꯕꯗ ꯑꯦꯝ ꯄꯤ ꯑꯦꯁ ꯁꯤꯒꯨꯝꯕꯩꯗꯤ ꯃꯦꯠꯁꯁꯤ ꯀꯩꯁꯨ ꯌꯥꯝ ꯂꯨꯗꯧ ꯃꯥꯟꯗꯦꯗꯀꯣ
ꯂꯨꯗꯦ ꯂꯨꯗꯦ ꯃꯥꯏ ꯂꯨꯒꯗꯣꯏꯁꯦ ꯑꯩꯈꯣꯏꯒꯤ ꯁꯞꯖꯦꯛ ꯈꯔ ꯂꯩꯗꯅ ꯑꯩꯈꯣꯏꯒꯤ ꯁꯣꯁꯦꯜ ꯁꯥꯏꯟꯁꯀꯨꯝꯕꯒꯤ ꯁꯥꯏꯟꯁꯀꯨꯝꯕꯒꯤꯗ
ꯍꯥꯏꯗꯤ ꯖꯦꯔꯦꯜꯈꯦꯜ ꯅꯣꯂꯦꯖ ꯂꯤꯡꯉꯣ ꯍꯥꯏꯕꯒꯤ ꯋꯥꯔꯤꯅꯤꯣ
ꯃꯥꯅꯦ ꯃꯥꯅꯦ ꯑꯗꯨꯁꯨ ꯑꯥ
ꯎꯝꯗ ꯑꯦꯝ ꯄꯤ ꯑꯦꯁ ꯁꯤꯒꯨꯝꯕꯒꯤꯗꯤ ꯃꯣꯏꯗꯤ ꯃꯅꯤꯄꯨꯔꯒꯤ ꯑꯣꯏꯅ ꯑꯅꯝꯕ ꯍꯪꯉꯣꯏꯗ ꯅꯣꯂꯦꯖ ꯀꯨꯝꯕꯗ
ꯃꯅꯤꯄꯨꯔꯒꯤ ꯈꯔ ꯂꯥꯛꯑꯦ ꯍꯥꯏꯕꯅꯤ ꯐꯅꯌꯥꯝ ꯂꯥꯛꯑꯦ ꯍꯥꯏꯕꯅꯤ ꯃꯅꯤꯄꯨꯔꯒꯤ ꯍꯧꯖꯤꯛꯀꯤ ꯀꯩꯅꯣ ꯀꯌꯥꯅꯣ ꯃꯣꯏ ꯍꯥꯏꯅꯕꯗꯣ ꯃꯥꯔꯛ ꯌꯥꯝ ꯌꯥꯝ ꯂꯥꯛꯑꯦ ꯍꯥꯏꯕꯅꯤ ꯃꯅꯤꯄꯨꯔꯗ ꯀꯪꯒꯤꯤꯣꯅꯦ
ꯍꯣꯏꯅꯦ ꯃꯅꯤꯄꯨꯔꯒꯤ ꯑꯣꯏꯅ ꯁꯤꯟꯕ ꯑꯦꯛꯖꯥꯝꯅꯀꯣ ꯃꯅꯤꯄꯨꯔꯒꯤ ꯍꯤꯁꯇ꯭ꯔꯤꯗ ꯑꯗꯨꯝ ꯐꯪꯉꯛꯄ ꯑꯃ ꯊꯣꯛꯑꯦꯕ
ꯍꯣꯏ ꯑꯗꯨꯅ ꯃꯅꯤꯄꯨꯔꯒꯤꯗꯤ ꯑꯗꯨꯝ ꯀꯩꯁꯨ ꯃꯥꯏ ꯏꯝꯄꯣꯔꯇꯦꯟ ꯑꯣꯏꯕ ꯖꯒꯥꯅꯤꯗ ꯍꯧꯖꯤꯛ ꯑꯩꯈꯣꯏ ꯑꯗꯨꯝ ꯍꯥꯏꯔ ꯂꯣꯏ ꯈꯪꯉꯦꯗꯅ ꯍꯥꯟꯅꯗꯒꯤꯩꯁꯨ ꯈꯔꯒ ꯑꯗꯨꯝ ꯑꯗꯨꯅ ꯔꯤꯚꯤꯖꯟ ꯆꯠ ꯆꯠꯄꯗ ꯑꯗꯨꯝ ꯁꯤꯂꯕꯁꯇ ꯀꯕꯥ ꯣꯉꯥ ꯃꯦꯕ
ꯑ ꯑꯇꯣꯞꯄ ꯑꯦꯛꯖꯥꯝ ꯊꯥꯕꯒꯤꯗꯤ ꯀꯩꯀꯩ ꯋꯥꯈꯜꯂꯣꯟ ꯂꯩꯒꯦ ꯑꯇꯣꯞꯄ ꯍꯥꯏꯗꯤ ꯑꯦꯝ ꯕꯤ ꯑꯦꯁ ꯁꯤ ꯅꯠꯇꯕ ꯑꯇꯣꯞꯄ ꯑꯦꯛꯖꯥꯝ ꯀꯩ ꯀꯩ ꯊꯥꯒꯗꯧꯕ ꯕꯦꯡꯀꯤ ꯊꯥꯒꯦ ꯈꯟꯕ꯭ꯔꯥꯅ ꯑꯦꯛꯖꯥꯝꯁꯦ
ꯡꯁꯩꯁꯨ ꯈꯜꯂꯛꯏꯅꯤꯅꯦ ꯕꯀꯤꯡꯁꯦ ꯑꯃꯨꯛ ꯑꯩꯁꯦ ꯁꯤ ꯑꯗꯨꯝ ꯇꯧꯔ ꯂꯩꯕꯁꯦ
ꯅꯪ ꯍꯧꯖꯤꯛ ꯑꯦꯁ ꯑꯦꯁ ꯁꯤ ꯇꯧꯔꯝꯃꯦ ꯕꯦꯡꯀꯤꯡ ꯑꯣꯟꯊꯣꯛꯄ ꯍꯥꯏꯁꯦ ꯅꯪ ꯅꯣꯔꯃꯦꯜꯂꯤ ꯄ꯭ꯔꯤꯄꯦꯔꯦꯁꯟ ꯇꯧꯕ ꯀꯥꯟꯗ ꯑꯗꯨꯝ ꯅꯪ ꯑꯗꯨꯝ ꯊꯥꯏ ꯌꯥꯝꯗ꯭ꯔꯕꯗ ꯊꯥ ꯅꯤꯄꯥꯜ ꯃꯥꯄꯜꯗꯤ ꯑꯃꯨꯛ ꯆꯪꯅꯤ ꯄꯨꯔꯥ ꯃꯀꯣꯛꯇꯩ ꯍꯧꯔꯛꯀꯗꯣꯏꯅꯤ ꯑꯦꯁꯦ ꯁꯤꯒ ꯑꯃꯨꯛ ꯕꯤꯡ ꯀꯔꯤ ꯑꯃꯨꯛ ꯄꯨꯔꯥ ꯃꯥꯟꯅꯗꯦꯗꯅꯀꯣ
ꯍꯣꯏ ꯇꯣꯡꯉꯥꯂꯦꯕ
ꯑꯗꯨ ꯑꯃꯨꯛ ꯍꯣꯡꯇꯤ ꯑꯃꯨꯛ ꯍꯧꯔꯛꯀꯗꯣꯏꯅꯤ ꯑꯗ ꯑꯩ ꯍꯥꯏꯁꯤꯅ ꯅꯪ ꯑꯦꯁ ꯑꯦꯁ ꯁꯤꯁꯨ ꯑꯗꯨꯝ ꯑꯗꯨꯝ ꯈꯔ ꯈꯔ ꯍꯥꯟꯗꯩꯁꯨ ꯑꯗꯨꯝ ꯄ꯭ꯔꯤꯄꯦꯔꯦꯁꯟ ꯇꯧꯔꯕꯅꯤꯅ ꯀꯩꯅꯣꯁꯦ ꯑꯇꯣꯞꯄ ꯁꯤ ꯖꯦꯜ ꯇꯧꯗ꯭ꯔꯒꯁꯨ ꯁꯤ ꯄꯤꯌꯣꯁꯤꯐꯥꯎꯗꯤꯤ ꯂꯨꯝꯕ ꯌꯥꯏꯑꯕ ꯁꯦꯛꯁꯟꯅꯦꯜ ꯊꯝꯖꯔꯒꯁꯨ ꯀꯣ
ꯍꯣꯏ
ꯑꯗꯒꯤ ꯑꯗꯨꯝ ꯂꯦꯚꯦꯜꯗꯣ ꯑꯗꯨꯝ ꯀꯩꯁꯨ ꯌꯥꯝꯅ ꯂꯨꯅ ꯍꯪꯉꯣꯏꯕ ꯑꯗꯨꯅ ꯑꯩ ꯑꯩ ꯍꯥꯏꯁꯦ ꯁꯤ ꯄꯤ ꯑꯣꯒꯨꯝꯕ ꯑꯣꯏꯅ ꯑꯁꯨ ꯄ꯭ꯔꯤꯄꯦꯔꯦꯁꯟ ꯇꯧꯔꯛ ꯂꯧꯧꯅ ꯇꯧꯕꯗꯨꯣ ꯑꯗꯨꯗꯤ ꯑꯩꯈꯣꯏꯗꯗꯤ ꯑꯃꯨꯛ ꯃꯇꯝꯗꯣ ꯈꯔ ꯊꯦꯡꯉꯗ꯭ꯔꯁꯤꯅꯤ
ꯍꯣꯏ ꯆꯨꯝꯃꯦꯅꯤ ꯊꯕꯛ ꯇꯧꯅꯤꯡꯉꯦ ꯅꯠꯇ꯭ꯔꯥ ꯏꯃꯥꯟꯅꯕꯁꯤꯡꯁꯨ ꯁꯨꯝ ꯈꯟꯖꯜꯂꯛꯏ ꯑꯩꯈꯣꯏꯅ ꯁꯨꯝ ꯌꯦꯡꯉ ꯁꯨꯝ ꯂꯩꯍꯧꯕꯩꯁꯨ ꯌꯧꯅ ꯇꯥꯗꯣꯔꯤꯕꯑꯕ ꯑꯗꯨꯅ
ꯑꯗꯨꯅꯤ ꯇꯥꯔꯛꯄꯗꯁꯂ ꯑꯗꯨ ꯑꯗꯨ ꯍꯥꯏꯔꯒ ꯀꯩꯅꯣꯗꯤ ꯊꯥꯖꯤꯤꯟꯕ ꯌꯥꯏꯌꯦ ꯐꯤꯗꯤꯤꯗꯤ ꯌꯦꯟꯗꯛꯄꯤ ꯇꯔꯦ ꯈꯜꯍꯟꯕꯗꯤ ꯌꯥꯔꯦ ꯀꯩꯅꯣ
ꯑꯗꯨꯗꯤꯗꯤ ꯊꯥꯖꯤꯜꯂꯅꯤꯀꯣ ꯗꯤꯗꯤ ꯊꯥꯖꯤꯜꯂꯅꯤ ꯍꯥꯏꯕ ꯃꯤꯅꯤꯡ ꯑꯩ ꯑꯣ ꯕꯤ ꯁꯤ ꯂꯧꯊꯣꯛꯈ꯭ꯔꯦꯕ ꯇ ꯁꯤ ꯅꯪꯅꯕꯀꯣ ꯑꯅ ꯂꯧꯊꯣꯛꯈ꯭ꯔꯦ ꯍꯣꯏ ꯑꯗꯨ ꯂꯧꯊꯣꯛꯇꯕ ꯌꯥꯗꯦꯕ ꯃꯃꯥꯡꯗ ꯑꯩꯅ ꯊꯥꯖꯟꯗ꯭ꯔꯤꯗ ꯊꯣꯏꯒꯤ ꯀꯕꯤꯁꯤ ꯂꯧꯍꯧꯗꯦꯕ ꯑꯩꯈꯣꯏꯗꯤ ꯑꯗꯨꯅ ꯈꯜꯂꯒꯁꯨ ꯗꯣꯀꯨꯃꯦꯟꯒꯤ ꯗꯣꯀꯨꯃꯦꯟ ꯕꯦꯔꯤꯐꯤꯀꯦꯁꯟꯗ ꯀꯥꯊꯣꯔꯛꯀꯗꯕꯅꯤ ꯅ
ꯑ ꯑꯩꯅ ꯑꯩꯈꯣꯏꯒꯤꯖꯤꯗꯤꯖꯤ ꯒꯤꯐꯝꯝ ꯈꯟꯗꯧ ꯂꯩꯔꯝꯅꯤ ꯑꯦꯛꯖꯥ ꯌꯥꯝ ꯂꯥꯏꯕꯅꯤꯅꯀꯣ ꯃꯥꯒꯤꯗꯤ ꯑꯩꯈꯣꯏꯒꯤ ꯐꯤꯖꯤꯀꯦꯜꯒꯤ ꯋꯥꯅꯤꯅ ꯑꯩꯈꯣꯏ ꯂꯝꯖꯦꯟ ꯆꯦꯟꯕ ꯈꯁꯁꯨꯗꯣ ꯑꯗꯨꯏꯗꯣ ꯈꯔ ꯇꯧꯁꯜꯂꯒ ꯑꯗꯨꯝ ꯌꯥꯔꯦꯕ ꯄꯣꯠꯇꯣ ꯂꯝꯖꯦꯟꯕ ꯉꯝꯃꯒꯗꯤ ꯑꯗꯨꯝ ꯏꯈꯟ
ꯃꯥꯅꯦ ꯃꯥꯅꯦ
ꯖꯤꯗꯤ ꯑꯝꯇ ꯁꯣꯏꯍꯜꯂꯔꯣꯏꯁꯤ ꯇꯧꯕꯅꯤꯗ ꯖꯤꯖꯤꯗꯨꯐꯥꯎꯇꯤ ꯈꯜꯍꯟꯕ ꯌꯥꯔꯦ ꯀꯩꯅꯣ ꯀꯩꯁꯨ ꯂꯩꯕ ꯑꯩꯆꯥꯥꯃꯠꯇꯦꯗꯤ ꯎꯝ ꯑꯗꯨꯣ ꯃꯅꯨꯡꯗꯕꯨ ꯆꯪꯈ꯭ꯔꯒꯗꯤ ꯑꯗꯨꯝ ꯑꯩꯈꯣꯏꯅꯗꯤ ꯄꯟꯇꯔꯖꯝ ꯊꯥꯔ ꯀꯥꯕ ꯌꯥ ꯍꯥꯏ
ꯑꯝ ꯊꯤ ꯍꯥꯏꯗ ꯊꯥꯅꯤꯡꯗꯕ ꯃꯤꯗꯕꯨ ꯊꯥꯖꯗꯕ ꯋꯥꯅꯤ ꯅꯠꯇ꯭ꯔꯥ
ꯇꯨꯌꯦꯦꯜ ꯑꯦꯛꯥꯝ ꯊꯥꯔꯛꯄ ꯍꯥꯏꯁꯦ ꯑꯩꯈꯣꯏꯁꯒꯤ ꯃꯔꯛꯇ ꯊꯥꯅꯔꯛꯀꯣꯏꯅꯦ ꯑꯣ ꯏꯟꯗꯤꯌꯥ ꯑꯣꯏꯔꯛꯔꯣꯏ
ꯎꯝ
ꯑꯗꯨꯅꯦ ꯑꯗꯨꯒꯤ ꯄ꯭ꯔꯣꯃꯣꯁꯟ ꯀꯥꯕ ꯑꯗꯨꯃꯥꯏꯅ ꯍꯥꯟꯅ ꯄꯤꯛꯄꯁꯨ ꯆꯥꯎꯕ ꯊꯤꯗꯕꯤꯗ ꯑꯃ ꯍꯥꯟ ꯆꯪꯍꯧꯕꯅ ꯐꯔꯦꯅ ꯈꯟꯂꯑꯦ
ꯑꯃ ꯆꯪꯁꯤꯜꯍꯧꯔꯒ ꯀꯣꯟꯅꯅ ꯀꯣꯟꯅ ꯊꯣꯛꯄ ꯅꯠꯇ꯭ꯔꯥ
ꯊꯥꯏꯅ ꯑꯉꯥꯡ ꯑꯣꯏꯔꯤꯀꯥꯟꯗꯒꯗꯤ ꯆꯍꯤꯒꯤꯅ ꯍꯧꯔꯤꯀꯥꯟꯗꯒꯗꯤ ꯁꯥꯏꯟꯇꯤꯁ ꯑꯣꯏꯅꯤꯒꯁꯤꯟꯕꯗꯣ ꯏꯟꯔꯤ ꯑꯦ ꯄꯤꯛꯊꯔꯛꯄꯗꯣ ꯁꯨꯝ ꯆꯍꯤ ꯌꯥꯝꯁꯤꯜꯂꯤꯉꯩ
ꯗꯤꯗ ꯂꯥꯛꯑꯣꯄꯩꯁ ꯅꯖꯗꯤꯄꯥꯖꯏꯌꯦ ꯅꯤ ꯇ
ꯎ ꯃꯁꯥ ꯑꯌꯨꯛꯇꯤ ꯀꯩ ꯌꯥꯝꯪ ꯆꯥꯔꯕ
ꯁꯥꯏꯕꯇꯤ ꯑꯣ ꯌꯦꯟ ꯀꯥꯡꯁꯣꯏ ꯇꯧꯁꯜꯂꯦ
ꯏꯕꯣ ꯅꯪꯅ ꯌꯦꯟꯗ ꯆꯥ ꯂꯩꯔꯕꯝꯃꯦ ꯉꯔꯥꯡꯁꯨ ꯌꯦꯟ ꯆꯥꯏ ꯍꯥꯏ ꯉꯁꯤ ꯁꯤꯁꯤ ꯌꯦꯟ ꯆꯥꯏ ꯍꯥꯏ
ꯑꯗꯨꯏꯅꯦ ꯍꯛꯆꯥꯡꯁ ꯈꯔ ꯀꯜꯍꯟꯗꯗꯤ ꯌꯥꯗꯕꯩꯅꯤꯅꯦ ꯑꯗꯨꯏꯅꯤ
ꯅꯣꯡꯃꯇ ꯂꯥꯔꯛꯄꯗ ꯌꯦꯟ ꯊꯣꯡ ꯉꯕꯗꯤ ꯊꯦꯡꯅꯗꯦ ꯎ ꯐꯣꯟꯗꯗꯤ ꯌꯦꯟ ꯆꯥꯈꯤꯕꯁꯤꯅ
ꯆꯥꯏꯃꯤꯅꯕꯣ
ꯐꯔꯦ ꯐꯔꯦ ꯑꯗꯨꯗꯤ ꯊꯝꯅꯕ ꯇꯧꯔꯒꯦꯀꯣ ꯑꯗꯨꯗꯤ ꯑꯩꯁꯨ
ꯍ ꯍꯣꯏ ꯐꯔꯦ ꯐꯔꯦ